ꯍꯜꯂꯣ ꯃꯔꯨꯞ ꯇꯥꯕꯤꯕ꯭ꯔꯥ
ꯑ ꯑꯩ ꯇ ꯇꯥ
ꯑꯣ ꯃꯔꯨꯞ ꯃꯔꯨꯞꯄꯨ ꯀꯔꯝ ꯀꯔꯝ ꯄꯥꯜꯂꯤꯒꯦ ꯅꯨꯡꯉꯥꯏꯔꯤꯕ꯭ꯔꯣ
ꯅꯨꯡꯉꯥꯏꯔꯤ ꯍꯥꯏꯕ ꯇꯥꯏ ꯃꯔꯨꯞꯇꯤ ꯀꯃꯥꯏ ꯀꯃꯥꯏꯅ ꯇꯧꯔꯤꯒꯦ ꯌꯨꯝ ꯑꯅꯥ ꯑꯌꯦꯛ ꯌꯥꯎꯇꯦꯀꯣ ꯃꯃꯥ ꯕꯕꯥ ꯑꯅꯥ ꯑꯌꯦꯛ ꯑꯃꯐꯥꯎ ꯌꯥꯎꯗꯕ ꯅꯠꯇ꯭ꯔꯣ
ꯃꯔꯨꯞ ꯑꯗꯨꯝ ꯅꯨꯡꯉꯥꯏꯔꯦ ꯍꯥꯏꯕ ꯇꯥꯔꯦ ꯍꯧꯖꯤꯛ ꯀꯥꯟꯁꯦ ꯍꯥꯏꯗꯤ ꯑꯅꯥ ꯑꯌꯦꯛ ꯂꯩꯇꯦ ꯊꯣꯏꯗꯣꯛꯅ ꯑꯩ ꯃꯔꯨꯞ ꯃꯔꯨꯞꯇꯤ ꯑꯅꯥ ꯑꯌꯦꯛ ꯌꯥꯎꯗꯕ ꯅꯠꯇ꯭ꯔꯣ ꯀꯔꯤꯝꯇ
ꯑꯅꯥ ꯑꯌꯦꯛ ꯌꯥꯎꯗꯦ ꯑꯩꯈꯣꯏ ꯏꯃꯨꯡ ꯃꯅꯨꯡꯁꯨ ꯑꯅꯥ ꯑꯌꯦꯛꯇꯤ ꯍꯟꯗꯛꯇꯤ ꯑꯐꯥꯎ ꯌꯥꯎꯗꯦ ꯌꯥꯝ ꯅꯨꯡꯉꯥꯏꯔꯦ ꯍꯥꯏꯕ
ꯑꯣ ꯃꯔꯨꯞꯁꯦ ꯑꯩꯅ ꯇꯥꯕꯗ ꯃꯔꯨꯞꯁꯦ ꯍꯟꯗꯛꯁꯤ ꯍꯛꯆꯥꯡꯁꯤ ꯈꯔ ꯐꯒꯠꯂꯤ ꯍꯥꯏꯅ ꯇꯥꯏ ꯆꯨꯝꯃꯕꯣ ꯃꯔꯨꯞ
ꯑꯣ ꯍꯟꯗꯛꯁꯤ ꯑꯩꯁꯤ ꯍꯣꯏ ꯖꯤꯝ ꯀꯛ ꯈꯛ ꯆꯠꯂꯤ ꯍꯥꯏꯕ ꯇꯥꯔꯦ ꯅꯣꯡꯃ ꯅꯣꯡꯃꯒꯤ ꯑꯗꯨꯅ ꯏꯁꯥꯁꯤ ꯈꯔ ꯊꯥꯒꯠꯂꯦ ꯑꯗꯨꯅ ꯃꯌꯥꯝꯅꯁꯨ ꯌꯦꯡꯕꯗ ꯈꯤꯇꯪ ꯅꯨꯡꯉꯥꯏꯔ ꯃꯥꯜꯂꯦ ꯃꯌꯥꯝꯅ ꯌꯥꯝ ꯍꯝꯅꯔꯛꯑꯦ ꯁꯨꯃꯥꯏꯅ ꯃꯔꯨꯞꯅ ꯍꯉꯛ ꯏ ꯁꯨꯃꯥꯏꯅ
ꯑꯣ ꯑꯗꯨꯅꯤ ꯃꯔꯨꯞ ꯆꯨꯝꯃꯤꯅꯤ ꯃꯔꯨꯞ ꯍꯛꯆꯥꯡ ꯁꯥꯖꯦꯜ ꯍꯥꯏꯁꯤꯁꯨ ꯌꯥꯝꯅ ꯃꯊꯧ ꯇꯥꯕ ꯄꯣꯠ ꯑꯃꯅꯤ ꯍꯛꯆꯥꯡ ꯁꯥꯖꯦꯜ ꯌꯥꯎꯗ꯭ꯔꯒꯗꯤ ꯃꯔꯨꯞ ꯍꯥꯏꯗꯤ ꯄꯨꯟꯁꯤ ꯍꯥꯏꯁꯦ ꯏꯁꯥ ꯐꯠꯇ꯭ꯔꯒꯗꯤ ꯑꯣꯏꯕ ꯌꯥꯕ ꯅꯠꯇꯦ ꯊꯕꯛꯁꯤꯃ ꯂꯥꯏꯔꯤꯛ ꯀꯌꯥ ꯍꯩꯖꯅꯨ ꯀꯣꯛ ꯀꯌꯥ ꯂꯤꯡꯁꯅꯨ ꯍꯛꯆꯥꯡ ꯁꯥꯖꯦꯜ ꯍꯥꯏꯁꯤ ꯌꯥꯎꯗ꯭ꯔꯒꯗꯤ ꯏꯁꯥ ꯏꯔꯨ ꯐꯅ ꯊꯝꯗ꯭ꯔꯒꯗꯤ ꯄꯨꯂꯞ ꯃꯥꯡꯃꯤꯟꯅꯒꯗꯣꯔꯤꯕꯅꯤ ꯃꯔꯨꯞꯅ ꯇꯧꯔꯤꯕꯗꯨ ꯌꯥꯝ ꯆꯨꯝꯃꯤ ꯃꯔꯨꯞ
ꯃꯔꯨꯞ ꯏꯁꯥꯅ ꯁꯥꯖꯅ ꯐꯠꯇ꯭ꯔꯗꯤ ꯏꯁꯥꯗ ꯂꯩꯕ ꯂꯥꯏꯅꯥ ꯇꯤꯟꯅꯥ ꯂꯩꯔꯝꯕꯗꯨꯁꯨ ꯃꯣꯏꯅ ꯉꯝꯗꯧꯔꯤꯕꯅꯤ ꯏꯁꯥꯁꯦ
ꯃꯔꯨꯞ ꯆꯨꯝꯃꯤ ꯌꯥꯝ ꯆꯨꯝꯅ ꯋꯥꯐꯝꯅꯤ
ꯁꯥ ꯏꯁꯥ ꯐꯅ ꯂꯩꯇꯕ ꯌꯥꯗꯦ ꯑꯗꯨ ꯃꯔꯨꯞꯇꯤ ꯀꯃꯥꯏ ꯀꯃꯥꯏꯅ ꯇꯧꯔꯤꯒꯦ ꯍꯟꯗꯛꯁꯤꯕꯣ ꯍꯟꯗꯛ ꯃꯃꯥꯡ ꯃꯃꯥꯡꯗꯤ ꯃꯔꯨꯞꯁꯤ ꯌꯥꯝꯅ ꯁꯥꯟꯅꯕꯗꯥꯏꯅꯦ ꯍꯟꯗꯛꯇꯤ ꯀꯩꯝ ꯇꯧꯗ꯭ꯔꯕꯣ ꯃꯔꯨꯞꯄꯣ
ꯃꯔꯨꯞ ꯃꯃꯥꯡ ꯃꯃꯥꯡ ꯁꯥꯟꯅꯔꯝꯃꯤ ꯃꯇꯝ ꯈꯔ ꯈꯔ ꯑꯃꯨꯛ ꯂꯦꯞ ꯍꯥꯏꯗꯤ ꯑꯩꯒꯤ ꯀꯔꯤ ꯍꯥꯏꯒꯅꯤ ꯑꯩꯒꯤ ꯅꯤꯇꯤ ꯅꯤꯌꯣꯝ ꯑꯃ ꯅꯥꯏꯗꯅ ꯃꯇꯝ ꯑꯃ ꯂꯩꯗꯅ ꯁꯥꯟꯅꯕ ꯍꯥꯏꯗꯣ ꯍꯧꯖꯤꯛꯇꯤ ꯉꯝꯗꯔꯦ ꯃꯔꯨꯞ ꯑꯩ ꯆꯤꯜꯂꯤꯕ ꯊꯕꯛ ꯃꯌꯥꯝꯁꯤꯒ ꯇꯧꯔꯤꯕ ꯊꯕꯛ ꯃꯌꯥꯝꯁꯤꯒ ꯍꯥꯏꯗꯤ ꯑꯅꯤꯁꯤ ꯍꯥꯏꯗꯤ ꯄꯨꯃꯤꯟꯅꯕ ꯉꯝꯃꯛꯇꯕ ꯑꯗꯨꯅ ꯍꯧꯖꯤꯛ ꯃꯔꯨꯞ ꯑꯩ ꯖꯤꯝꯃꯛꯇꯤ ꯆꯠꯆꯗ꯭ꯔꯦ ꯑꯗꯨꯕꯨ ꯅꯨꯃꯤꯗꯥꯡ ꯋꯥꯏꯔꯝ ꯍꯥꯏꯇꯥꯔꯦ ꯅꯨꯡꯊꯤꯟ ꯅꯨꯃꯤꯗꯥꯡ ꯋꯥꯏꯔꯝ ꯈꯨꯗꯤꯡ ꯁꯥꯟꯅꯔꯨꯕ ꯉꯁꯥꯏꯒꯤ ꯆꯥꯁꯤꯜꯂꯨꯕ ꯊꯛꯆꯤꯜꯂꯨꯕ ꯃꯌꯥꯝ ꯑꯗꯒꯤ ꯆꯠꯂꯨꯕ ꯊꯕꯛ ꯍꯥꯏꯗꯤ ꯉꯍꯥꯛ ꯐ꯭ꯔꯦꯁ ꯎꯠꯊꯣꯛꯅꯕ ꯍꯥꯏꯒꯗ꯭ꯔꯥ ꯍꯛꯆꯥꯡ ꯁꯥꯖꯦꯜ ꯑꯣꯏꯅ ꯅꯨꯃꯤꯗꯥꯡ ꯋꯥꯏꯔꯝꯁꯦ ꯋꯥꯛꯀꯤꯡ ꯈꯔ ꯈꯔ ꯍꯥꯏꯗꯤ ꯈꯔ ꯈꯔ ꯆꯠꯂꯤ ꯁꯤꯅ ꯈꯤꯇꯪ ꯍꯨꯃꯥꯡ ꯇꯥꯕ ꯑꯣꯏꯒꯦꯔꯥ ꯈꯣꯠꯄ ꯑꯣꯏꯒꯦꯔꯥ ꯈꯤꯇꯪꯗꯤ ꯀꯅꯥꯍꯜꯂꯦ ꯃꯔꯨꯞ
ꯁꯨꯇꯧ ꯇꯧꯗꯅ ꯂꯩꯇꯧ ꯃꯍꯨꯠ ꯈꯤꯇꯪ ꯆꯠꯄ ꯁꯥ ꯂꯦꯡ ꯑꯣꯠ ꯇꯧꯗꯅ ꯈꯤꯇꯪ ꯆꯣꯡ ꯍꯟꯗ ꯈꯤꯇꯪ ꯇꯧꯕꯁꯤꯅ ꯌꯥꯝ ꯐꯔꯕꯅꯤ ꯃꯔꯨꯞ
ꯃꯥꯅꯤ ꯃꯥꯅꯤ ꯃꯔꯨꯞꯅꯥꯏꯗꯨ ꯌꯥꯝ ꯊꯤꯅ ꯆꯨꯝꯃꯤ ꯃꯔꯨꯞ
ꯀꯔꯤ ꯀꯔꯤ ꯊꯕꯛꯅꯨꯡ ꯆꯠꯂꯤꯒꯦ ꯍꯟꯗꯛ ꯃꯔꯛ ꯌꯥꯝ ꯆꯤꯜꯂꯦ ꯍꯥꯏꯕ ꯇꯥꯔꯤꯁꯤꯕꯣ ꯆꯤꯜꯂꯦ ꯍꯥꯏꯔꯤꯁꯤꯕꯣ
ꯃꯔꯨꯞ ꯍꯟꯗꯛꯁꯤ ꯌꯥꯝ ꯆꯤꯂꯦ ꯍꯥꯏꯔꯤꯁꯤꯕꯨ ꯀꯔꯤ ꯀꯔꯤꯒ ꯇꯧꯔꯤꯕꯒꯦ ꯑꯅꯧ ꯑꯅꯧꯕꯥ
ꯃꯔꯨꯞ ꯍꯟꯗꯛꯁꯤ ꯑꯩꯁꯤ ꯍꯣ ꯊꯕꯛ ꯀꯤ ꯏꯪꯈꯥꯡ ꯍꯥꯏ ꯇꯥꯔꯦ ꯑꯩꯒꯤ ꯊꯕꯛ ꯍꯥꯏꯕ ꯇꯥꯔꯦ ꯍꯤꯡꯅꯕ ꯍꯥꯏꯁꯤꯗꯨꯝ ꯃꯔꯨꯞ ꯄꯩꯁꯥ ꯆꯪꯉꯤꯗꯣ ꯄꯩꯁꯥ ꯍꯥꯏꯁꯤ ꯀꯔꯝꯅ ꯂꯥꯛꯀꯅꯤ ꯍꯥꯏꯗꯅ ꯊꯕꯛꯁꯤ ꯃꯆꯥ ꯑꯃ ꯀꯔꯤ ꯑꯃ ꯇꯧꯔꯨꯕ ꯑꯗꯨꯅ ꯇꯔꯨꯕꯗꯨꯅ ꯊꯕꯛꯇꯨ ꯇꯧꯔꯨꯔꯒ ꯍꯜꯂꯛꯄ ꯃꯇꯝꯗꯗꯤ ꯍꯥꯏꯗꯤ ꯖꯤꯝ ꯑꯃꯨꯛ ꯆꯠꯂꯒ ꯑꯩꯒꯤ ꯋꯥꯖꯤꯟꯕ ꯃꯇꯝꯗꯣ ꯁꯪꯗ꯭ꯔꯕ ꯍꯥꯏꯗꯤ ꯅꯪꯅꯗ꯭ꯔꯕ ꯖꯤꯝ ꯍꯥꯏꯁꯤꯗꯨ ꯁꯥꯟꯅꯔꯕ ꯀꯥꯟꯗ ꯋꯥꯔꯛꯀꯗꯧꯔꯤꯕꯅꯤꯅ ꯍꯥꯏꯗꯤ ꯋꯥꯕ ꯍꯥꯏ ꯄꯣꯠ ꯍꯥꯏꯗꯨꯗꯤ ꯀꯌꯥ ꯀꯥ ꯍꯦꯟꯅ ꯂꯨꯝꯅ ꯂꯧꯅꯤꯡꯗ꯭ꯔꯕ ꯑꯗꯨꯅ ꯍꯣꯏ ꯃꯔꯛ ꯃꯔꯛꯇ ꯆꯠꯄꯅ ꯑꯃꯅꯤ ꯑꯗꯨꯒ ꯇꯣꯏꯅ ꯆꯠꯄ ꯍꯥꯏꯗꯨꯗꯤ ꯃꯔꯨꯞ ꯍꯥꯏꯗꯤ ꯑꯋꯥꯕ ꯊꯕꯛꯅꯤꯅ ꯀꯩꯁꯨ ꯇꯧꯅꯤꯡꯗ꯭ꯔꯕ ꯍꯥꯏꯇꯥꯔꯦ ꯑꯗꯨꯅꯁꯨ ꯃꯔꯝ ꯑꯣꯏꯕ ꯍꯥꯏꯇꯥꯔꯦ
ꯁ ꯃꯁꯤꯗꯤ ꯃꯤ ꯃꯤꯒꯤ ꯃꯈꯥ ꯄꯣꯜꯂꯦ ꯃꯥꯒꯤ ꯃꯥꯒꯤ ꯄꯥꯡꯊꯣꯛꯏꯕ ꯂꯧꯔꯤꯕ ꯊꯧꯗꯥꯡ ꯑꯗꯨꯒꯤ ꯃꯈꯥ ꯌꯥꯝꯅ ꯐꯣꯗꯤ ꯍꯥꯏꯁꯤꯗꯕꯨ ꯃꯤ ꯈꯨꯗꯤꯡꯃꯛ ꯆ ꯌꯥꯗꯦ ꯍꯥꯏꯕ ꯂꯩꯇꯦ ꯑꯗꯨꯕꯨ ꯅꯨꯡꯇꯤꯖꯥꯒꯤ ꯏꯁꯥ ꯏꯁꯥꯗꯤ ꯈꯔ ꯈꯔ ꯁꯥꯟꯅꯗꯕꯗꯤ ꯌꯥꯗꯦ ꯁꯥꯟꯔꯛꯇꯕꯗꯤ ꯌꯥꯗꯦ ꯑꯗꯨꯅ ꯈꯔꯗꯤ ꯇꯧꯕꯗꯣ
ꯃꯥꯅꯤ ꯃꯥꯅꯤ ꯃꯔꯨꯞꯅ ꯍꯥꯏꯕꯗꯤ ꯌꯥꯝ ꯊꯤꯅ ꯆꯨꯝꯃꯦ ꯍꯥꯏꯗꯤ ꯑꯩꯅ ꯀꯛꯅꯤꯡꯉꯥꯏ ꯋꯥꯐꯝ ꯑꯃꯠꯇ ꯂꯩꯇꯦ ꯑꯗꯨꯕꯨ ꯃꯔꯨꯞ ꯑꯩꯗꯤ ꯑꯩꯒꯤꯗꯤ ꯑꯩꯒꯤ ꯑꯣꯏꯅꯗꯤ ꯅꯨꯃꯤꯗꯥꯡ ꯋꯥꯏꯔꯝ ꯋꯥꯛꯀꯤꯡ ꯈꯔ ꯈꯔ ꯆꯠꯆꯔꯨꯕ ꯑꯌꯨꯛ ꯌꯥꯎꯔꯛꯄꯗ ꯍꯛꯆꯥꯡ ꯁꯥꯖꯦꯟ ꯈꯤꯇꯪ ꯍꯥꯏꯗꯤ ꯂꯦꯡꯊꯣꯛ ꯂꯦꯡꯁꯤꯟ ꯇꯧꯕ ꯑꯗꯨꯅ ꯍꯣꯏ ꯑꯩ ꯃꯔꯨꯞ ꯑꯩ ꯁꯨꯇꯤ ꯅꯨꯃꯤꯠ ꯀꯨꯝꯕꯗꯤ ꯑꯗꯨꯝ ꯑꯩ ꯑꯩ ꯆꯠꯆꯩ ꯍꯥꯏꯗꯤ ꯑꯩꯒꯤꯁꯨ ꯍꯥꯟꯅ ꯄꯥꯝꯃꯝꯕ ꯊꯕꯛ ꯑꯃ ꯑꯣꯏꯕꯅꯤꯅ ꯏꯁꯥ ꯏꯔꯨꯗꯣ ꯍꯥꯏꯗꯤ ꯃꯔꯨꯞ ꯑꯣꯏꯅ ꯐꯒꯠꯂꯛꯄ ꯎꯔꯒ ꯑꯗꯨꯅꯅꯤ ꯃꯔꯨꯞ ꯑꯣꯏꯅ ꯍꯪꯉꯛꯏꯁꯦ ꯃꯔꯨꯞ ꯏꯁꯥ ꯐꯕꯗꯨ ꯎꯔꯒ ꯍꯥꯏꯗꯤ ꯅꯇꯥꯎ ꯑꯩꯈꯣꯏꯁꯨ ꯍꯔꯥꯎꯖꯔꯤꯅꯤꯗꯣ ꯑꯦ ꯃꯁꯥ ꯐꯔꯒꯦ ꯇꯥꯕꯗ ꯑꯩꯈꯣꯏꯗꯁꯨ ꯈꯤꯇꯪꯗꯁꯨ ꯋꯥꯈꯜꯗꯨꯗ ꯍꯦꯛꯇ ꯍꯥꯟꯅ ꯁꯥꯟꯅꯔꯝꯕ ꯀꯧꯕꯅꯤꯅ ꯈꯤꯇꯪꯗ ꯑꯣꯏꯔꯁꯨ ꯑꯩꯈꯣꯏꯗ ꯀꯩꯅꯣ ꯋꯥꯈꯜ ꯂꯧꯁꯤꯡ ꯍꯥꯏꯗꯤ ꯑꯦ ꯑꯩꯁꯨ ꯍꯣꯠꯅꯅꯤꯡꯕꯒꯤ ꯋꯥꯈꯜꯗꯣ ꯄꯣꯛꯆꯔꯛꯏꯅꯤ ꯑꯗꯨꯅꯁꯨꯅꯦ ꯑꯩꯅ ꯍꯥꯏꯗꯤ ꯅꯣꯡꯃꯥꯏꯖꯤꯡ ꯈꯨꯗꯤꯡ ꯅꯠꯇ꯭ꯔꯒꯅ ꯊꯥꯡꯖ ꯅꯣꯡꯃꯥꯏꯖꯤꯡꯁꯦ ꯑꯩ ꯑꯗꯨꯝ ꯉꯝꯅꯕꯗꯤ ꯆꯠꯂꯤ ꯍꯧꯖꯤꯛꯐꯥꯎꯗ ꯑꯗꯨ ꯍꯣꯏ ꯁꯤꯅꯤꯗ ꯃꯔꯨꯞ
ꯃꯔꯨꯞ ꯌꯥꯝꯅ ꯑꯗꯣ ꯃꯔꯨꯞꯁꯨ ꯑꯃ ꯑꯃꯗꯤ ꯑꯐꯪ ꯑꯐꯪꯕ ꯑꯃꯗꯤ ꯆꯠꯂꯤ ꯑꯩꯈꯣꯏꯗꯤ ꯑꯃꯠꯇ ꯆꯠꯄꯁꯨ ꯅꯠꯇꯦ ꯆꯠ ꯆꯠꯇꯦ ꯍꯥꯏꯕꯁꯤ ꯈꯛꯇꯅꯤ ꯃꯔꯨꯞꯇꯤ ꯊꯕꯛ ꯑꯃ ꯐꯪꯗꯅ ꯇꯧꯗꯅ ꯈꯣꯠꯇꯅ ꯂꯩꯔꯕꯅꯤꯅ ꯑꯗꯨꯅꯁꯨ ꯍꯦꯟꯅ ꯄꯥꯝꯃꯤꯗ ꯑꯩꯗꯤ ꯑꯩꯃꯔꯣꯝꯗ ꯑꯗꯨ
ꯃꯔꯨꯞ ꯄꯩꯁꯥ ꯇꯥꯟꯕ ꯍꯥꯏꯁꯤ ꯑꯗꯨꯝ ꯅꯨꯡꯉꯥꯏꯕ ꯅꯨꯡꯉꯥꯏꯇꯕꯗꯤ ꯊꯤꯕ ꯌꯥꯗ꯭ꯔꯦ ꯑꯗꯨꯕꯨ ꯑꯩꯅ ꯇꯧꯔꯤꯕ ꯊꯕꯛꯁꯤ ꯍꯥꯏꯔꯨꯔꯒꯗꯤ ꯋꯥꯕ ꯊꯕꯛꯇꯤ ꯑꯋꯥꯕ ꯊꯕꯛꯅꯤ ꯑꯗꯨꯕꯨ ꯍꯣꯏ ꯄꯩꯁꯥ ꯍꯥꯏꯁꯤ ꯑꯗꯨꯝ ꯀꯅꯥ ꯄꯥꯝꯗꯕ ꯂꯩꯒꯦ ꯍꯥꯏꯗꯤ ꯂꯥꯏꯔ ꯂꯩ ꯇꯕ ꯑꯩꯈꯣꯏꯗꯗꯤ ꯄꯩꯁꯥ ꯍꯥꯏꯁꯤꯅ ꯃꯔꯨꯅꯤꯗꯅ ꯂꯥꯏꯔ ꯂꯩꯇꯕ ꯈꯛꯇ ꯅꯠꯇꯦ ꯃꯤꯄꯨꯝ ꯈꯨꯗꯤꯡꯃꯛ ꯄꯩꯁꯥ ꯍꯥꯏꯁꯤꯗꯤ ꯗꯔꯀꯥꯔ ꯇꯥꯏ ꯅꯠꯇ꯭ꯔꯥ
ꯍꯧꯖꯤꯛ ꯃꯇꯝꯁꯤꯗꯤ ꯍꯤꯡꯕ ꯂꯨꯔꯕꯅꯤꯅ ꯊꯕꯛ ꯆꯤꯜꯍꯥꯎ ꯊꯤꯕ ꯌꯥꯗ꯭ꯔꯦ ꯑꯦ ꯑꯃ ꯑꯃ ꯀꯅꯥ ꯅꯣꯛꯅꯈꯤꯅꯤ ꯑꯗꯨ ꯈꯟꯕꯁꯨ ꯌꯥꯗꯦ
ꯌꯥꯗꯦ ꯌꯥꯗꯦ ꯆꯨꯝꯃꯤ ꯍꯧꯖꯤꯛ ꯍꯧꯖꯤꯛ ꯃꯇꯝꯁꯤꯗꯤ ꯃꯤ ꯂꯣꯏꯅ ꯁꯤꯡꯅꯔꯕ ꯃꯇꯝꯅꯤ ꯄꯩꯁꯥ ꯊꯣꯛꯇ꯭ꯔꯒꯗꯤ ꯁꯛꯅꯁꯨ ꯆꯥꯕ ꯌꯥꯗ ꯇꯔꯦ ꯃꯔꯨꯞ ꯄꯩꯁꯥ ꯑꯁꯤ ꯈꯛꯇ ꯅꯠꯇꯕꯤꯗ ꯍꯥꯏꯗꯤ ꯍꯧꯖꯤꯛ ꯃꯇꯝꯁꯤꯗꯤ ꯑꯃꯨꯛꯁꯨ ꯊꯤꯅꯔꯦꯗꯅ ꯅꯤꯁꯥ ꯆꯥꯗꯕ ꯍꯥꯏꯗꯅ ꯅꯤꯁꯥ ꯆꯥꯗꯅ ꯃꯁꯥ ꯃꯎ ꯐꯅ ꯂꯩꯕ ꯍꯥꯏꯗꯨꯅꯁꯨ ꯑꯃꯨꯛ ꯊꯤꯅꯔꯦ ꯃꯤꯅ ꯌꯥꯝ ꯄꯥꯝꯅꯔꯤꯁꯦ ꯍꯧꯖꯤꯛ ꯅꯤꯁꯥ ꯆꯥꯗꯕ ꯄ꯭ꯂꯁ ꯍꯥꯏꯗꯤ ꯑꯗꯨꯗ ꯀꯔꯤ ꯑꯃꯨꯛ ꯄꯩꯁꯥ ꯄꯥꯏꯕ ꯑꯃꯨꯛ ꯃꯁꯤꯅꯤ ꯃꯊꯧ ꯌꯥꯝ ꯇꯥꯔꯤꯁꯦ ꯅꯤꯥꯁꯥꯖꯤ ꯅꯤꯁꯥ ꯆꯥ ꯐꯠꯇꯕ ꯍꯣꯏ ꯃꯔꯨ ꯑꯣꯏꯅ
ꯅꯤꯁꯥ ꯆꯥꯗꯕ ꯍꯥꯏꯁꯤꯗꯕꯨ ꯅꯨꯄꯤꯅꯁꯨ ꯄꯥꯝꯕ ꯍꯦꯜꯂꯤ
ꯃꯥꯅꯤ ꯃꯥꯅꯤ ꯃꯔꯨꯞ ꯅꯥꯏꯗꯨꯗꯤ
ꯁꯤꯅ ꯄꯥꯝꯕꯩ ꯍꯦꯜꯜꯂꯤꯦ ꯁꯃꯨꯛ ꯆꯥꯗꯋꯦꯁꯨꯨꯍꯤꯅꯦ ꯃꯈꯣꯏꯅ ꯍꯦꯟꯗꯧꯔꯤꯕꯅꯤꯗꯣ
ꯃꯥꯅꯤ ꯃꯥꯅꯦ ꯃꯒꯨꯟꯗꯨ ꯑꯅꯤꯃꯛ ꯌꯥꯎꯔꯛꯄ ꯃꯇꯝꯗꯗꯤ ꯑꯃꯨꯛ ꯍꯦꯟꯅ ꯑꯃꯨꯛ ꯄꯥꯝꯒꯗꯧꯔꯤꯕꯅꯤꯅ ꯃꯔꯨ
ꯍꯧꯖꯤꯛꯇꯤ ꯃꯒꯨꯟꯗꯨ ꯂꯣꯏ ꯁꯨꯔꯝꯃꯅꯤ ꯍꯥꯏꯖꯔꯤꯕꯅꯤꯅ ꯍꯥꯏꯕꯗꯤꯦ
ꯃꯔꯨꯞꯅ ꯄꯪꯇꯥ ꯊꯥꯒꯠꯄꯤ ꯃꯔꯨꯞ ꯃꯔꯨꯞ ꯑꯩꯗꯤ ꯀꯔꯤꯝ ꯌꯥꯎꯖꯕ ꯅꯠꯇꯦꯗ ꯃꯔꯨꯞ
ꯑꯗꯨ ꯃꯔꯔꯨꯞ ꯃꯔꯔꯨꯞ ꯁꯤ ꯄꯨꯟꯟꯅꯕꯁꯨ ꯀꯨꯏꯔꯦ ꯑꯗꯨꯝ ꯊꯥꯗꯣꯛꯁꯨ ꯄꯨꯜꯂꯒ ꯀꯣꯏ ꯈꯣꯠꯇ ꯇꯧꯔꯒ ꯆꯥꯛ ꯅꯣꯡ ꯈꯔ ꯆꯥꯅꯕꯁꯨ ꯌꯥꯏꯗꯅꯣ
ꯑꯦ ꯌꯥꯏ ꯌꯥꯏ ꯃꯥꯅꯤ ꯃꯥꯅꯤ ꯃꯔꯨ ꯍꯥꯏꯗꯤ ꯎꯍꯩ ꯍꯥꯏꯗꯤ ꯎꯍꯩꯒꯤ ꯃꯈꯜ ꯃꯈꯜ ꯇꯧꯗꯅꯍ ꯎꯍꯩ ꯆꯥꯕ ꯌꯥꯕ ꯃꯈꯜ ꯃꯈꯜ ꯁꯦꯝ ꯀꯣꯝꯂꯥ ꯃꯌꯥꯝꯁꯨ ꯇꯧꯅꯤ ꯑꯗꯒꯤ ꯑꯗꯩ ꯏꯟꯖꯥꯡ ꯑꯍꯥꯎꯕ ꯑꯃꯁꯨ ꯁꯤꯟꯒꯅꯤ ꯅꯠꯇ꯭ꯔ ꯃꯔꯨꯞ ꯅꯣꯡ ꯐꯥꯗꯣꯛ ꯆꯥꯕꯗꯨꯗ ꯍꯥꯎꯅ
ꯍꯣꯏ ꯁꯇꯒꯁꯨ ꯀꯏꯔꯦꯁꯤ ꯍꯧꯖꯤꯛꯁꯤ ꯍꯩꯅꯧ ꯃꯇꯝꯅꯤ ꯆꯠꯂꯒ ꯑꯃꯨꯛ ꯏꯟꯁꯤꯡ ꯑꯍꯥꯎꯕ ꯑꯩꯈꯣꯏ ꯃꯔꯨꯞ ꯃꯌꯥꯝꯁꯤ ꯄꯨꯜꯂꯒ ꯑꯁꯇꯁꯨ ꯆꯥꯟꯅꯕ ꯌꯥꯏ ꯀꯦ
ꯆꯨꯝꯃꯤ ꯃꯔꯨꯞ ꯃꯔꯨꯞꯅ ꯍꯥꯏꯕꯗꯨ ꯌꯥꯝ ꯆꯨꯝꯃꯦ ꯄꯨꯟꯁꯤ ꯍꯥꯏꯁꯤ ꯁꯤꯒꯗꯧꯕ ꯉꯥꯛꯇꯅꯤ ꯃꯤꯑꯣꯏꯕ ꯈꯨꯗꯤꯡꯃꯛ ꯑꯗꯨꯅ ꯅꯨꯡꯉꯥꯏꯔꯤꯉꯩ ꯃꯇꯝ ꯑꯩꯅ ꯐꯪꯉꯤꯕ ꯃꯤꯀꯨꯞ ꯉꯁꯤ ꯁꯤꯒꯅꯤ ꯍꯌꯦꯡ ꯁꯤꯒꯅꯤ ꯍꯥꯏꯕ ꯇꯝꯕ ꯉꯝꯕ ꯅꯠꯇꯦ ꯅꯨꯡꯉꯥꯏꯔꯤꯉꯩ ꯃꯇꯝ ꯊꯦꯡꯅꯔꯤꯉꯩ ꯃꯇꯝ ꯃꯤꯀꯨꯞ ꯈꯔꯗꯨꯗꯤ ꯅꯨꯡꯉꯥꯏꯅ ꯄꯨꯜꯍꯧꯕ ꯅꯨꯡꯉꯥꯏꯅ ꯊꯦꯡꯍꯧꯕ ꯁꯤꯅꯦꯕ ꯑꯩꯈꯣꯏꯅ ꯄꯥꯝꯃꯤꯁꯤꯁꯨ ꯅꯠꯇ꯭ꯔꯥ ꯃꯔꯣ
ꯃꯥꯅꯦ
ꯑꯗꯨꯅ ꯍꯣꯏ ꯃꯔꯨꯞꯅ ꯍꯥꯏꯕꯗꯨ ꯌꯥꯔꯦ ꯇꯧ ꯍꯥꯏꯗꯤ ꯑꯩꯁꯨ ꯅꯍꯥꯟꯗꯒꯤꯩ ꯈꯜꯂꯝꯕ ꯄꯣꯠꯅꯤ ꯅꯣꯡꯃꯇꯪ ꯍꯥꯏꯗꯤ ꯅꯣꯡ ꯐꯥꯗꯣꯛ ꯆꯍꯤ ꯑꯃ ꯀꯔꯤꯝ ꯍꯥꯏꯗꯤ ꯊꯥ ꯑꯃꯒꯤ ꯃꯅꯨꯡꯗ ꯅꯣꯡ ꯐꯥꯗꯣꯛ ꯄꯨꯟꯕꯁꯤꯁꯨ ꯌꯥꯏ ꯍꯥꯏꯖꯔꯤꯕ
ꯅꯨꯞ ꯁꯨꯔ ꯁꯤꯜꯂꯤꯕꯅꯤ ꯅꯨꯞ ꯁ ꯁꯤꯜꯜꯂꯤꯦ ꯈꯪꯅꯤ ꯑꯗꯨꯅ ꯅꯣꯡꯐꯥꯗꯣꯛ ꯁꯟꯗꯦꯒꯨꯝꯕ ꯅꯣꯡꯃꯥꯏꯖꯤꯡ ꯅꯨꯃꯤꯠꯀꯨꯝꯕ ꯁꯨꯇꯤ ꯂꯩꯕ ꯃꯇꯝꯁꯤꯗ ꯅ ꯎꯐꯥꯇꯣꯛ ꯄꯨꯟꯕꯗꯤ ꯌꯥꯏꯗꯅ
ꯑꯦ ꯌꯥꯏ ꯃꯔꯨꯞ ꯌꯥꯏ ꯌꯥꯏ ꯃꯔꯨꯞ ꯀꯥꯏꯗꯦ ꯃꯔꯨꯞ ꯑꯦ
ꯆꯨꯝꯃꯤ ꯆꯨꯝꯃꯤ ꯃꯔꯨ ꯌꯥꯝ ꯊꯤꯅ ꯃꯔꯨꯅꯤ ꯃꯤꯒ ꯄꯨꯟꯕ ꯁꯪꯒ ꯀꯌꯥ ꯑꯩ ꯁꯪꯒ ꯍꯥꯏ ꯁꯣꯏꯔꯦ ꯁꯪꯒꯗꯤ ꯁꯣꯏꯔꯦ ꯄꯩꯁꯥ ꯀꯌꯥ ꯄꯥꯏꯖꯁꯅꯨ ꯑꯃ ꯇꯧꯖꯁꯅꯨ ꯃꯤ ꯄꯨꯟꯗꯕ ꯃꯤꯗꯨꯗꯤ ꯂꯩꯔꯤꯕ ꯁꯃꯥꯖꯁꯤꯅꯁꯨ ꯃꯁꯤꯡ ꯊꯥꯕꯤꯔꯣꯏ ꯃꯥꯒꯤꯗꯃꯛꯇ ꯇꯧꯅꯕꯁꯨ ꯂꯩꯕꯤꯔꯛꯑꯣꯏ ꯑꯗꯨꯅ ꯃꯤ ꯄꯨꯟꯕ ꯍꯥꯏꯁꯤꯁꯨ ꯌꯥꯝ ꯊꯤꯅ ꯃꯔꯨꯅꯤ ꯍꯥꯏꯕ ꯇꯥꯔꯦ ꯃꯔꯨ
ꯌꯥꯝꯣꯏ ꯃꯥꯒꯤ ꯇꯔꯤ ꯐ ꯊ ꯂꯥꯛꯗꯄꯅꯤ ꯑꯣꯏꯗ
ꯃꯥꯅꯤ ꯃꯔꯨ ꯑꯁꯦꯡꯕ ꯋꯥꯐꯝꯅꯤ ꯃꯔꯨꯞꯗ ꯊꯝꯕꯤꯔꯁꯤ
ꯍꯣꯏ ꯄꯣ ꯍꯧꯖꯤꯛꯄꯣ ꯀꯔꯤ ꯀꯔꯤ ꯇꯧꯔꯤꯒꯦ ꯀꯔꯤ ꯇꯧꯔꯤꯒꯦ ꯍꯧꯖꯤꯛꯄꯣ ꯆꯥꯛ ꯏꯁꯤꯡꯅꯣ
ꯑꯗꯨ ꯍꯧꯖꯤꯛꯁꯤ ꯋꯥꯛꯀꯤꯡ ꯉꯥꯏꯍꯥꯛ ꯁꯨꯝ ꯆꯠꯄ ꯁꯥꯟꯅꯔꯝꯃꯦ ꯍꯥꯏꯗꯤ ꯌꯨꯝꯊꯛ ꯑꯁꯤꯗ ꯁꯨꯝ ꯅꯤꯜ ꯈꯣꯡꯕ ꯖꯒꯥꯅꯤꯅ ꯑꯃꯨꯛ ꯍꯥꯏꯗꯤ ꯃꯈꯥꯗ ꯀꯔꯤꯗ ꯌꯨꯝ ꯃꯅꯨꯡꯗ ꯂꯩꯕꯗꯨꯁꯨ ꯇꯟꯕ ꯑꯗꯨꯅ ꯌꯨꯝꯊꯛꯁꯤꯗ ꯑꯩꯈꯣꯏꯒꯤ ꯅꯍꯥꯛꯁꯨ ꯋꯥꯛꯀꯤꯡ ꯑꯣꯏ ꯀꯔꯤ ꯑꯣꯏ ꯁꯨꯝ ꯆꯠꯄ ꯁꯥꯟꯅꯔꯝꯕꯅꯤ ꯃꯔꯨꯞ ꯃꯔꯨꯞꯇꯤ ꯆꯥꯛꯆꯥ ꯆꯥꯛ ꯏꯁꯤꯡ ꯎꯅꯕꯤꯔꯕ꯭ꯔꯣ
ꯏꯁꯤꯡ ꯅꯨꯡꯁꯥꯁꯦ ꯎꯅꯔꯒ ꯃ ꯃꯇꯝꯁꯤꯗ ꯏꯁꯤꯡ ꯅꯨꯡꯁꯥ ꯈꯤꯇꯪ ꯆꯥꯒꯦꯅ ꯂꯥꯛꯑ ꯍꯥꯏꯩꯗꯤ ꯀꯥꯗ ꯂꯩꯕ ꯍꯥꯏꯁꯤꯗꯗꯤ ꯀꯥꯂꯦꯟꯊꯥ ꯑꯁꯤꯗꯗꯤ ꯁꯥꯕꯅꯤꯅ ꯑꯣ ꯑꯗ ꯨꯡꯣ ꯑꯗꯨꯅꯣꯄꯅꯤꯣ
ꯌꯥ
ꯑꯗꯨ ꯃꯔꯨꯞ ꯉꯁꯤꯒꯤꯗꯤ ꯑꯩꯁꯨ ꯊꯝꯃꯒꯦ ꯑꯁꯣꯝ ꯅꯥꯀꯟꯗ ꯊꯕꯛ ꯑꯃꯒꯤ ꯀꯣꯜꯂꯥꯛꯑꯦ
ꯍꯣꯏ ꯍꯣꯏ ꯐꯔꯦ ꯐꯔꯦ ꯍꯣꯏ ꯐꯔꯦ ꯐꯔꯦ ꯃ